ꯀꯔꯤ ꯇꯧꯒꯦꯔꯥ ꯍꯥ
ꯇꯨꯝ ꯀꯦꯅ ꯂꯩꯌꯦ ꯅꯪꯗꯤ
ꯑꯣ ꯆꯛꯆꯔꯕ꯭ꯔꯣ
ꯆꯛ ꯆꯔꯦ ꯅꯪꯗꯤ ꯆꯛ ꯆꯔꯕ
ꯆꯗꯔꯤ ꯀꯔꯤ ꯍꯦꯟꯁꯥꯡ ꯍꯥ
ꯅꯪ ꯍꯥꯏꯌꯣ
ꯀꯩ ꯅꯁꯟ ꯆꯒꯦꯔꯣ ꯅꯪ
ꯑꯁ ꯉꯁꯤꯗꯣ ꯎꯝ ꯕꯤꯐ ꯆꯥꯒꯅꯤ
ꯍꯥꯎꯕ꯭ꯔꯥ
ꯑꯁ ꯌꯥꯝ ꯍꯥꯎꯅꯤ
ꯑꯁ ꯑꯩꯁꯤ ꯆꯅꯤꯡꯉꯦ ꯀꯣ
ꯃꯊꯪꯗ ꯑꯩꯒꯤ ꯌꯨꯝꯗ ꯂꯥꯛꯄ ꯀꯥꯟꯗ ꯅꯨꯡꯁꯨ ꯆꯥꯎꯋꯣꯀꯣ
ꯑꯥ ꯍꯣꯏ
ꯏꯀꯥꯏꯕ ꯌꯥꯗꯦ
ꯀꯔꯤꯕ
ꯏꯀꯥꯏꯕ ꯌꯥꯗꯦꯀꯣ
ꯑꯥ ꯍꯣꯏ ꯍꯣꯏ
ꯅꯪ ꯉꯔꯥꯡ ꯉꯁꯤ ꯀꯔꯤ ꯇꯧꯕ꯭ꯔꯥ
ꯀꯔꯤꯁꯨ ꯇꯧꯗꯦ ꯑꯩ ꯌꯨꯝꯗ ꯑꯩꯗꯤ ꯌꯨꯝꯗ ꯐꯝꯃꯦ
ꯑꯣ ꯕꯖꯥꯔꯗ ꯆꯠꯄ꯭ꯔ ꯅꯪ
ꯀꯔꯤꯔ
ꯕꯖꯔꯗ ꯖꯠꯕ꯭ꯔꯥ
ꯑꯥ ꯍꯥ ꯆꯥꯠꯗꯔꯦ ꯍꯣꯏ ꯆꯠꯗꯦ ꯅꯪ ꯀꯔꯤ ꯇꯧꯕꯔ ꯍꯧꯖꯤꯛ
ꯑꯩ ꯍꯧꯖꯤꯛꯗꯣ ꯑꯩꯒꯤ ꯂꯦꯞꯇꯣꯞ ꯑꯩꯒꯤ ꯂꯦꯞꯇꯣꯞ ꯗ ꯑꯩꯒꯤ ꯗꯣꯀꯨꯃꯦꯟ ꯊꯤꯕ ꯅꯪ ꯕꯤꯁꯥꯜꯗ ꯆꯠꯈ꯭ꯔꯕ꯭ꯔꯥ
ꯕꯤꯁꯜ
ꯑꯥ
ꯑꯍꯥ ꯁꯠ ꯑꯥ
ꯗꯣ ꯐꯖꯕ ꯌꯥꯝ ꯂꯩꯌꯦ
ꯑꯣꯍꯣ ꯑꯣꯐꯔ ꯑꯣꯐꯔ ꯂꯩꯕ꯭ꯔꯥ
ꯑꯣꯐ꯭ꯔꯁꯨ ꯌꯥꯝ ꯂꯩꯌꯦ
ꯑꯩꯁꯨ ꯆꯠꯅꯤꯡꯉꯦꯀꯣ
ꯑꯩꯇꯤ ꯄꯔꯁꯦꯟ ꯗꯤꯁꯀꯥꯎꯟ ꯂꯩ ꯍꯧꯖꯤꯛ ꯀꯥꯟꯗꯤ
ꯑꯣ ꯅꯪ ꯆꯠꯄ꯭ꯔꯥ ꯑꯥ ꯎꯝ ꯑꯩꯗꯣ ꯑꯥ
ꯑꯩ ꯅꯨꯡꯉꯥꯏꯇ꯭ꯔꯦ ꯑꯗꯨꯗꯣ ꯎꯝ
ꯖꯤꯇꯦꯑꯣꯗ ꯑꯣꯐꯔ ꯄꯤꯕ꯭ꯔꯥ
ꯨꯖꯤꯀꯦꯠꯇꯣ ꯋꯥꯟ ꯔꯨꯄꯤꯁꯇ ꯑꯣꯐꯔ ꯄꯤꯌꯦ ꯍꯥꯏꯕꯀꯣ ꯑꯣ ꯑꯗꯨ ꯑꯩ ꯆꯠꯄ ꯀꯥꯟꯗꯗꯤ ꯑꯣꯐꯔ ꯂꯩꯇ꯭ꯔꯦ
ꯑꯁ ꯀꯔꯤ ꯑꯣꯐꯔ ꯂꯩꯇꯦꯕ ꯎꯝ
ꯅꯪ ꯑꯣꯐꯤꯁ ꯆꯠꯀꯦꯔ ꯍꯌꯦꯡ
ꯑꯍꯥ ꯑꯣꯐꯤꯁ ꯆꯠꯇꯦ ꯑꯩꯗꯣ ꯔꯦꯁꯇꯨꯔꯦꯟꯗ ꯊꯕꯛ ꯇꯧꯔꯦ
ꯑꯣ ꯔꯦꯁꯇꯣꯔꯦꯟꯗꯀꯣ ꯑꯩꯁꯨ ꯀ꯭ꯂꯥꯁ ꯐꯥꯏꯚ ꯀꯥꯕ ꯀꯥꯟꯗ ꯀꯣ ꯔꯦꯁꯇꯨꯔꯦꯟꯗ ꯊꯕꯛ ꯇꯧꯋꯦ
ꯑꯁꯦꯡꯄ
ꯍꯣꯏ ꯍꯣꯇꯦꯜ ꯃꯆꯥꯗ ꯍꯣꯇꯦꯜꯗ ꯑꯩ ꯑꯗꯨꯒ ꯑꯩ ꯆꯥ ꯂꯣꯜꯂꯒ ꯑꯩ ꯃꯤꯕꯨ ꯆꯥ ꯌꯥꯝ ꯄꯤꯌꯦ ꯑꯗꯣ ꯑꯩꯒꯤ ꯏꯆꯥꯗꯣ ꯍꯥꯎꯇꯕꯒꯤꯀꯣ ꯃꯤꯅ ꯑꯩꯕꯨ ꯂꯧꯊꯣꯛꯈ꯭ꯔꯦ
ꯑꯁ
ꯎꯝ
ꯅꯪ ꯀ꯭ꯂꯥꯁ ꯢꯁꯀꯨꯜ ꯆꯠꯇꯦ
ꯑꯩ ꯏꯁꯀꯨꯜ ꯆꯠꯇꯦ
ꯀꯔꯤ ꯆꯠꯇꯦꯕ
ꯑꯩ ꯏꯁꯀꯨꯜ ꯆꯠꯅꯤꯡ ꯉꯥꯢ ꯄꯩꯁꯥ ꯂꯩꯇꯦ
ꯑꯍꯣ ꯑꯩꯗꯣ ꯑꯁꯨꯛ ꯀ꯭ꯂꯥꯁ ꯇꯦꯟ ꯈꯛ ꯇꯪꯅꯤ
ꯅꯪ ꯑꯦ ꯕꯤ ꯁꯤ ꯄꯥꯕꯥ ꯍꯩꯕ꯭ꯔꯥ
ꯍꯣꯏ ꯍꯣꯏ ꯍꯩꯌꯦ ꯍꯣꯢ
ꯈꯪꯕ꯭ꯔꯥ ꯑꯗꯨꯗꯤ
ꯋꯥꯟ ꯇꯨ ꯊ꯭ꯔꯔꯤ ꯈꯪꯉꯦ ꯅꯪ ꯈꯪꯕ꯭ꯔꯥ
ꯑꯩ ꯋꯥꯟ ꯆꯤꯊ꯭ꯔꯤꯗꯨ ꯇꯦꯟ ꯈꯛꯇ ꯈꯪꯉꯦ ꯇꯦꯟ ꯐꯥꯎ ꯏꯂꯚꯦꯟ ꯇꯨꯌꯦꯞ ꯁꯚꯦꯟꯇꯤꯟ
ꯑꯁ ꯑꯩ ꯅꯪꯕꯨꯊꯤꯁ ꯇꯧꯒꯦ ꯍꯣꯏ ꯑꯩꯅ ꯅꯪꯕꯨ ꯇꯝꯒ
ꯅꯪ ꯋꯥꯟ ꯇꯨ ꯊꯔꯤ ꯑꯗꯨ ꯐꯤꯞꯇꯤ ꯄꯋꯣ
ꯍꯥꯏ ꯀꯥꯎꯟ ꯊꯨꯒꯦꯔ ꯍꯧꯖꯤꯛ
ꯅ ꯍꯣꯏ ꯅꯪ ꯀꯥꯎ ꯇꯧꯔꯣ ꯑꯩꯥꯏ ꯇꯒꯦ
ꯑꯣꯀꯦ ꯑꯩ ꯀꯥꯎꯟ ꯇꯧꯒꯦ ꯀꯣ
ꯅꯪ ꯑꯃꯅꯤꯗꯤ ꯍꯥꯏꯕ꯭ꯔꯥ
ꯍꯩꯌꯥ ꯑꯃ ꯑꯅꯤ ꯈꯪꯕꯔ ꯑꯣꯢ ꯑꯃ ꯑꯅꯤꯗꯨ ꯑꯥ ꯑꯍꯨꯝꯁꯨ ꯈꯪꯉꯦ ꯑꯃ ꯑꯅꯤ ꯑꯍꯨꯝ ꯃꯔꯤ ꯃꯔꯤ ꯃꯉꯥ ꯇꯔꯨꯛ ꯇꯔꯨꯛꯇꯛ ꯈꯛꯇꯪꯅꯦ ꯈꯪꯉꯦ
ꯑꯁ ꯑꯩꯁꯨ ꯇꯔꯥ ꯐꯥꯎ ꯈꯪꯉꯦ
ꯑꯁ ꯇꯣ ꯈꯟꯗꯦꯕ
ꯑꯣ
ꯍꯧꯖꯤꯛ ꯀꯩ ꯇꯧꯒꯔ ꯅꯪ ꯎꯝ
ꯑꯩ ꯍꯧꯖꯤꯛꯁꯦ ꯑꯉꯥꯡꯕꯨ ꯏꯔꯨꯕꯤꯒꯅꯤ
ꯅꯪ ꯑꯣ ꯅꯪ ꯌꯨꯝꯗ ꯂꯥꯏꯕ꯭ꯔꯥ
ꯑꯩ ꯑꯩ ꯑꯣꯐꯤꯁꯇ ꯂꯩꯌꯦ
ꯑꯣ ꯍꯣꯇꯦꯜꯗ ꯅꯪꯒꯤ ꯌꯨꯃꯗ ꯀꯅꯥ ꯀꯅꯥ ꯂꯩꯕ꯭ꯔ
ꯑꯩꯒꯤ ꯍꯣꯠꯇꯗ ꯀꯣ ꯑꯩ ꯍꯠꯇꯗ ꯀꯁꯇꯃ꯭ꯔ ꯑꯅꯤ ꯂꯩꯌꯦ ꯍꯧꯖꯤꯛꯁꯦ ꯃꯣꯏꯅ ꯆꯧꯎ ꯑꯣꯗꯔ ꯇꯧꯕ
ꯀꯁꯇꯃ꯭ꯔ ꯌꯥꯝ ꯂꯩꯕ꯭ꯔꯥ
ꯀꯁꯇꯃꯔ ꯌꯥꯝ ꯂꯩꯇꯦ ꯀꯁꯇꯃꯔ ꯑꯅꯤ ꯈꯛꯇ ꯂꯩꯌꯦ
ꯁꯦꯠꯗꯣꯜ ꯀꯌꯥ ꯀꯌꯥ ꯀꯌꯥ ꯑꯅꯤ ꯑꯥꯏꯇꯦꯝꯑꯥ ꯀꯌꯥ
ꯑꯩ ꯑꯩꯒꯤ ꯔꯦꯁꯇꯨꯔꯦꯟꯗꯀꯣ ꯁꯥꯎ ꯃꯣꯃꯣ ꯃꯦꯒꯒꯤ ꯑꯗꯨꯒꯛꯇ ꯂꯩꯑꯦ ꯑꯗꯨꯒ ꯀꯣꯐꯤꯁꯨ ꯂꯩꯑꯦ
ꯏꯁ ꯐꯔꯦꯗ ꯑꯩꯁꯨ ꯇ꯭ꯔꯥꯏ ꯇꯧꯒꯦ
ꯅꯪꯁꯨ ꯐꯖꯅ ꯗꯔ ꯔ ꯇꯧꯔꯣ
ꯍꯣꯏ ꯀꯗꯥꯥꯏꯗꯒꯤ ꯀꯗꯥꯥꯏꯔ ꯅꯪꯒꯤ ꯔꯦꯁ ꯗꯣ
ꯗꯦꯜꯂꯤꯒꯤ ꯑ ꯁꯣꯔꯣꯖꯤꯅꯤ ꯃꯥꯔꯀꯦꯠꯗꯣ
ꯁꯣꯔꯣꯖꯤꯅꯤ ꯃꯥꯔꯀꯦꯇꯣ ꯀꯗꯥꯏ ꯁꯥꯏꯠꯒꯤꯔ ꯑꯪ ꯐꯖꯅ ꯈꯪ ꯗꯤꯜꯂꯤ ꯅꯪ ꯗꯤ ꯗꯤꯜꯂꯤꯗ ꯂꯕ꯭ꯔ
ꯑꯩ ꯗꯤꯜꯂꯤꯗ ꯂꯩꯌꯦ ꯍꯣꯏ
ꯑꯣ ꯑꯣ
ꯑꯗꯨꯒꯤ ꯃꯅꯥꯛꯇ ꯑꯩ ꯑꯩ ꯍꯣꯇꯦꯜ ꯇꯧꯋꯦ ꯎꯝ
ꯑꯩꯗꯣ ꯗꯦꯜꯂꯤꯗꯣ ꯆꯠꯇ꯭ꯔꯤ
ꯑꯣ ꯗꯤꯜꯂꯤ ꯆꯇ꯭ꯔꯤꯕ ꯗꯤꯜꯂꯤꯗ ꯑꯩꯒꯤ ꯑꯪꯛꯜ ꯌꯥꯝ ꯂꯩꯌꯦ
ꯑꯣ ꯑꯩꯁꯨ ꯆꯠꯅꯤꯡꯉꯦ ꯗꯤꯜꯂꯤꯗ ꯇꯥꯖꯃꯍꯜ ꯑꯁꯤ ꯆꯣꯔꯕꯖꯥꯔ ꯑꯁꯤ ꯑꯩꯁꯨ
ꯑꯩꯒꯤ ꯗꯤꯜꯂꯤ ꯑꯩꯒꯤ ꯗꯜꯂꯤꯗꯀꯣ ꯁ꯭ꯇꯦꯆꯨ ꯑꯣꯐ ꯂꯤꯕꯔꯇꯤꯁꯨ ꯂꯩꯌꯦ ꯑꯃ
ꯀꯗꯥꯥꯏꯗ
ꯗꯤ ꯗꯤꯜꯂꯤꯗ ꯑꯩꯅ ꯁꯥꯕꯅꯦ
ꯑꯣ
ꯅꯪ ꯎꯗ꯭ꯔꯤꯕ꯭ꯔ
ꯎꯗꯔꯦ
ꯑꯁ ꯅꯪꯒꯤ ꯏꯃꯥꯗꯤ ꯀꯔꯤ ꯇꯧꯕ꯭ꯔ
ꯑꯩ ꯏꯃꯥ
ꯑ
ꯑꯩꯒꯤ ꯏꯃꯥꯗꯣ ꯀꯔꯤꯁꯨ ꯇꯧꯗꯦ ꯍꯥꯎ꯭ꯜꯁ ꯍꯥꯎꯁ ꯋꯥꯏꯐꯅꯦ ꯍꯣꯏ ꯑꯩꯒꯤ ꯕꯥꯕ ꯗꯣ ꯗ꯭ꯔꯥꯏꯚ꯭ꯔꯅꯦ
ꯎꯝ ꯑꯩꯒꯤ ꯕꯕꯥꯅꯀꯣ ꯑꯣꯇꯣ ꯗ꯭ꯔꯥꯏꯚ꯭ꯔ ꯑꯩꯒꯤ ꯏꯃꯥꯅ ꯕꯖꯥꯔꯗ ꯚꯦꯖꯤꯇꯦꯕꯜ ꯌꯣꯟꯕꯅꯦ ꯑꯣ ꯑꯗꯨꯁꯨ ꯀꯣꯕꯤ ꯈꯛꯇ ꯌꯣꯟꯕꯅꯦ ꯎꯝ
ꯑꯣ ꯅꯪꯒꯤ ꯐꯦꯃꯤꯂꯤꯗ ꯀꯅꯥ ꯀꯅꯥ ꯂꯩꯏꯕ꯭ꯔ
ꯑꯩꯒꯤ ꯐꯦꯃꯤꯂꯤꯗꯔ ꯑꯩ ꯐꯤꯃꯤꯂꯤ ꯑꯩ ꯂꯩꯔꯦ ꯏꯃꯥ ꯂꯩꯔꯦ ꯏꯄꯥ ꯂꯩꯔꯦ ꯑꯩꯒꯤ ꯏꯅꯥꯎ ꯅꯨꯄꯤ ꯂꯩꯌꯦ
ꯑꯣ ꯅꯨꯄꯤ ꯀꯌꯥꯔꯥ ꯑꯣ
ꯅꯨꯄꯥ ꯂꯩꯇꯦ ꯅꯪꯗꯤ ꯅꯪꯗꯤ ꯀ ꯅꯪ ꯀꯅꯥ ꯀꯅꯥꯒ ꯂꯩꯕ꯭ꯔ
ꯑꯩꯈꯣꯏ ꯐꯦꯃꯤꯂꯤꯗꯣ ꯅꯨꯄꯤ ꯃꯔꯤ ꯅꯨꯄꯥ ꯑꯃ ꯂꯩꯌꯦ ꯍꯣꯏ ꯇꯔꯨꯛ ꯂꯩꯌꯦ ꯑꯩꯈꯣꯏ ꯐꯦꯃꯤꯂꯤꯗꯣ
ꯑꯣ ꯅꯈꯣꯏ ꯅꯈꯣꯏꯒꯤ ꯐꯦꯃꯤꯂꯤꯁꯨ ꯌꯥꯝ ꯆꯥꯎꯋꯦ
ꯑꯥꯑꯥ ꯑꯁ ꯔꯦꯗꯤ ꯉꯁꯤ ꯀꯔꯤ ꯆꯥꯒꯦꯔꯥ
ꯑꯂꯨ ꯗꯥꯜ
ꯑꯥ ꯅꯪ ꯑꯂꯨ ꯙꯥꯜ ꯒꯨꯝꯕ ꯌꯥꯝ ꯄꯥꯝꯕꯔ ꯑꯗꯨ ꯀꯔꯤꯒꯤ ꯇ ꯆꯥꯒꯦꯔ
ꯑꯩꯗꯣ ꯗꯥꯜ ꯄꯥꯝꯗꯦꯀꯣ ꯅꯪ ꯄꯥꯝꯕ꯭ꯔꯥ
ꯑꯩꯁꯨ ꯗꯥꯜ ꯄꯥꯝꯗꯦ
ꯑꯣꯏ ꯗꯜ ꯆꯥ ꯆꯥꯔ ꯑꯩ ꯗꯥꯜꯗꯣ ꯄꯥꯝꯗꯦ ꯏꯟꯇ꯭ꯔꯦꯁ ꯂꯥꯏꯇꯦ
ꯏꯟꯇ꯭ꯔꯦꯁꯁꯨ ꯂꯩ ꯑꯗꯨꯗꯤ ꯅꯪ ꯀꯔꯤꯒꯤ ꯗꯥꯜ ꯆꯥꯒꯦꯔꯥ ꯉꯁꯤ
ꯀꯔꯤꯔ
ꯑꯗꯨꯗꯤ ꯅꯪ ꯀꯔꯤꯒꯤ ꯉꯁꯤ ꯗꯥꯜ ꯆꯥꯒꯦꯔꯥ ꯄꯩꯁꯥꯁꯨ ꯂꯤꯇ꯭ꯔꯦꯕ꯭ꯔꯥ ꯑꯁ ꯎꯝ
ꯀꯣ ꯍꯧꯖꯤꯠ ꯅꯪ ꯀꯔꯤ ꯇꯧꯒꯦꯔ
ꯑꯁ ꯑꯩ ꯈꯪꯗ꯭ꯔꯦ ꯅꯪ ꯃꯁꯛ ꯐꯖꯥꯕꯔ ꯑꯥ
ꯑꯦ ꯐꯖꯌꯦ
ꯑꯁ ꯑꯩꯁꯨ ꯌꯥꯝ ꯐꯖꯩꯌꯦꯕ ꯑꯩꯗꯣ ꯑꯩꯀꯣ ꯃꯄꯥꯟ ꯊꯣꯛꯄ ꯀꯥꯟꯗ ꯃꯤꯅ ꯑꯩꯕꯨ ꯁꯤ ꯂꯤꯕꯤ ꯆꯅꯤꯅ ꯐꯣꯇꯣ ꯅꯝꯒꯦ ꯐꯣꯇꯣ ꯅꯝꯒꯦ ꯍꯥꯏꯕꯗ ꯑꯩ
ꯑꯁ ꯑꯥ ꯅꯪ ꯕꯣꯢ ꯐꯔꯦꯟ ꯂꯩꯕ꯭ꯔꯥ
ꯑꯩ ꯕꯣꯢ ꯐꯦꯟ ꯑꯩ ꯕꯣꯢ ꯐꯦꯔꯦꯟ ꯂꯩꯇꯦ
ꯅꯪ ꯐꯖꯔꯤꯗꯣ ꯕꯣꯢ ꯐ꯭ꯔꯦꯟ ꯀꯔꯤꯁꯨꯨ ꯂꯩꯥꯏꯇꯦ ꯀꯔꯤꯔ
ꯑꯩ ꯒꯤꯀꯣ ꯑꯩꯒꯤ ꯑꯩꯒꯤ ꯑꯪꯀꯜꯅ ꯕꯣꯏ ꯐꯟ ꯊꯝꯒꯅꯨ ꯍꯥꯏꯕ
ꯑꯣ
ꯅꯪꯗꯤ ꯕꯣꯢ ꯐꯔꯦꯟ ꯂꯩꯕꯔ
ꯑꯩꯗꯣ ꯕꯣꯏ ꯐ꯭ꯔꯦꯟ ꯂꯩꯌꯦ ꯕ꯭ꯔꯦꯛꯀꯞ ꯇꯧꯒꯦ ꯑꯁꯤ ꯋꯥꯟ ꯃꯟ ꯇꯧꯔꯦ
ꯀꯃꯥꯢ ꯇꯧꯔꯒ ꯑꯁ
ꯑꯁꯤ ꯖꯅꯔꯦꯁꯟꯗ ꯅꯨꯄꯤ ꯌꯨꯠ ꯅꯨꯄꯥ ꯌꯨꯁꯂꯦꯁ ꯍꯣꯢ ꯎꯝ
ꯅꯪ ꯍꯌꯦꯡ ꯀꯔꯤ ꯇꯧꯒꯦꯔ
ꯀꯔꯤꯔ ꯍꯣꯔꯦꯟꯗꯣ ꯑ ꯑꯩ ꯀꯤ ꯎꯝ ꯊꯕꯛ ꯆꯠꯂꯦ ꯑꯩꯒꯤ ꯔꯦꯁꯇꯨꯔꯦꯟꯗ
ꯅꯪꯒꯤ ꯔꯦꯁꯣꯔꯦꯟ ꯗꯀꯣ ꯑꯣ ꯅꯪꯒꯤ ꯔꯦꯁꯇꯨꯔꯦꯟꯗ ꯀꯔꯤ ꯀꯔꯤ ꯂꯩꯕ꯭ꯔꯥ
ꯑꯩꯗꯣ ꯔꯦꯁꯇꯨꯔꯦꯟ ꯔꯟ ꯇꯧꯗ꯭꯭ꯔꯦ ꯑꯩꯗꯣ ꯋꯥꯀꯔꯁꯅꯦ ꯍꯣꯏ ꯑꯩꯈꯣꯏꯒꯤ ꯔꯦꯁꯇꯨꯔꯦꯟꯗꯗꯣ ꯑꯆꯤ ꯆꯥꯎ ꯃꯣꯃꯣ ꯀꯣꯐꯤ ꯂꯥꯏꯌꯦ ꯕꯨꯛꯇꯗꯤ ꯂꯩꯕ꯭ꯔ ꯕꯨꯛꯇꯣꯗꯣ ꯂꯩꯇꯦ ꯑꯁ ꯐꯣꯇꯣ ꯀꯥꯞꯂꯤꯒꯦ ꯑꯩꯈꯣꯏꯒꯤ ꯔꯦꯁꯇꯨꯔꯦꯟꯗ ꯚꯤꯖꯤꯠ ꯇꯧꯔꯣ ꯌꯥꯝ ꯐꯖꯩꯌꯦ ꯎꯝ ꯍꯣꯏꯌꯦ ꯑꯈꯣꯏꯒꯤ ꯔꯦꯁꯇꯨꯔꯦꯟꯗꯣ ꯑꯁꯤ ꯖꯦꯅꯤꯝꯁ ꯄꯣꯔꯣꯝꯄꯥꯠ ꯁꯥꯏꯠꯗꯦ ꯁꯥꯏꯠ
ꯑ ꯑꯣ ꯅꯪ ꯏꯟꯖꯨꯗꯣ ꯆꯠꯈ꯭ꯔꯕ ꯅꯪ
ꯖꯨ ꯖꯨꯨꯗꯥ ꯑꯦꯅꯤꯃꯦꯜꯁꯨ ꯂꯩꯇꯦ
ꯃꯪꯀꯤꯗꯤ ꯂꯩꯕ꯭ꯔ
ꯀꯤꯇꯣ ꯂꯩꯌꯦ ꯑꯍꯣꯏ ꯑꯥꯏꯗꯣꯅꯥꯝ ꯑꯗꯨꯝ ꯏꯝꯐꯥꯜ ꯏꯝꯂꯣ ꯇ ꯆꯂꯤꯡꯉꯦ ꯍꯣꯏꯌꯦ
ꯀꯔꯤꯒꯤ ꯂꯣꯛꯇꯛꯇ ꯆꯠꯅꯤꯡꯕ꯭ꯔꯥ ꯂꯣꯛꯇꯛꯇ ꯀꯔꯤ ꯂꯩꯕ꯭ꯔꯥ
ꯑꯩ ꯈꯟꯗꯦ ꯑꯩꯁꯨ ꯆꯅꯤꯡꯉꯦ ꯑꯩ ꯑꯩꯗꯤꯌꯥꯁꯨ ꯂꯩꯇꯦꯕ
ꯑꯥꯏꯗ꯭ꯌꯁꯨ ꯂꯩ
ꯍꯣꯏ
ꯑꯁ
ꯅꯪ ꯕꯣꯔꯗꯇ ꯆꯠꯈ꯭ꯔꯕ꯭ꯔ
ꯀꯔꯤꯔꯥ
ꯕꯣꯠꯌ ꯆꯠꯈ꯭ꯔꯕ
ꯖꯥꯏ
ꯑꯣ
ꯑꯥꯏꯗꯣ ꯂꯥꯁ ꯇꯥꯏꯝ ꯑꯝ ꯅꯥꯒꯥꯂꯦꯟ ꯚꯤꯖꯤꯠꯇꯣꯔꯦꯁꯨ ꯅꯥꯒꯥꯂꯦꯟꯗ ꯄꯥꯔꯠꯛ ꯂꯩꯌꯦꯑꯕ ꯒ꯭ꯔꯤꯟ ꯄꯥꯔꯛ
ꯑꯣ
ꯕꯣꯠ ꯑꯁꯤꯁꯨ ꯂꯩꯌꯦꯇꯣ ꯍꯥꯏ ꯇꯣ ꯍꯣꯏ ꯅꯥꯒꯥꯂꯦꯟꯗ ꯆꯠꯂꯦ ꯑꯔꯨꯅꯥꯆꯜꯗ ꯆꯠꯂꯦ ꯑꯔꯨ ꯑꯔꯨꯅꯥꯆꯜꯗꯣ ꯌꯥꯝ ꯐꯖꯩ ꯍꯧꯖꯤꯛꯁꯨ ꯔꯨꯜꯁ ꯌꯥꯝ ꯁ꯭ꯇꯤꯛ ꯑꯣꯏꯌꯦ
ꯑꯁ ꯑꯩ ꯑꯗꯨꯗꯤ ꯋꯥꯔꯦꯗ ꯑꯩꯗꯤ ꯆꯠꯅꯤꯡꯗ꯭ꯔꯦ ꯑꯩ
ꯅꯟꯁꯨ ꯚꯤꯖꯤꯠ ꯇꯧꯔꯑꯣ ꯅꯪ ꯀꯗꯥꯏ ꯀ ꯀꯗꯥꯏ ꯀꯗꯥꯏ ꯆꯠ ꯀꯦꯗ
ꯑꯣ
ꯍꯥ
ꯀꯔꯤ ꯍꯥꯏꯕ꯭ꯔ
ꯃꯅꯤꯄꯨꯔ ꯁꯇꯦꯠ ꯃꯅꯤꯄꯨꯔ ꯑꯥ ꯅꯪ ꯀꯗꯥ ꯀꯗꯥ ꯄ꯭ꯂꯦꯁꯇ ꯆꯠꯀꯦꯔ
ꯑꯩꯁꯨ ꯀꯣ ꯂꯣꯛꯇꯥꯛꯇ ꯆꯠꯈ꯭ꯔꯦ
ꯑꯣ ꯑꯣ ꯚꯤꯖꯤꯠ ꯇꯣꯔꯣ ꯑꯔꯨꯅꯆꯜ ꯁꯨ ꯐꯖꯩꯌꯦ ꯅꯥꯒꯥꯂꯦꯟꯁꯨ ꯐꯖꯩ ꯑꯩꯈꯣꯏ ꯅꯣꯔꯠ ꯏꯁꯇꯣ ꯌꯥꯝ ꯐꯖꯩꯌꯦ ꯐꯖꯩ
ꯑꯣ ꯑꯣ
ꯍꯣꯏ